ꯍꯜꯂꯣ
ꯇꯌꯦ ꯇꯌꯦ
ꯍꯣꯏ
ꯑꯩꯁꯦ ꯅꯥꯀꯣꯡ ꯅꯥꯔꯦꯕ
ꯑꯥ
ꯔꯥꯏꯁꯥꯏ ꯇꯣ
ꯑꯥ ꯍꯤꯗ ꯍꯥꯞꯇꯦ
ꯎꯝ ꯑꯁ ꯅꯥꯕꯗꯒꯤ ꯅꯥꯕ ꯉꯛꯇ ꯇꯧꯔ ꯂꯩꯔꯦꯗ
ꯑꯩꯁꯨ ꯅꯍꯥꯟꯗꯣ ꯑꯦ ꯌꯥꯝ ꯅꯥꯔꯝꯕꯅꯦ ꯍꯟꯗꯛꯇꯤ ꯈꯔ ꯑꯗꯨꯝ ꯍꯛꯆꯥꯡꯁꯦ ꯅꯨꯡꯉꯥꯏ
ꯑꯁ ꯑꯁꯤ ꯄꯥꯜ ꯀꯦꯁꯁꯦ ꯍꯦꯟꯖꯜꯂꯛꯄꯒꯤꯀꯣ ꯑꯁ ꯌꯥꯝ ꯔꯦꯁꯂꯦꯁ ꯑꯣꯏꯌꯦꯗ
ꯎꯝ ꯏꯃꯥ ꯀꯩꯅꯣ ꯅꯍꯥꯟꯗꯤ ꯎꯝ ꯆꯠꯈꯤꯕ ꯆꯍꯤꯗꯨꯗꯤ ꯑꯩꯁꯨ ꯌꯥꯝ ꯅꯥꯔꯝꯕꯅꯤ ꯍꯟꯗꯛꯇꯗꯤ ꯏꯁꯣꯔꯅꯁꯨ ꯅꯨꯡꯁꯤꯕꯤꯕꯒꯤ ꯈꯔ ꯍꯛꯆꯥꯡꯁꯦ ꯑꯗꯨꯝ ꯊꯕꯛ ꯁꯨꯔꯁꯨ ꯑꯗꯨꯝ ꯅꯥꯔꯁꯨ ꯑꯗꯨꯝ ꯈꯥꯡꯕ ꯉꯝꯕꯗꯣ ꯄꯥꯡꯒꯟ ꯄꯥꯡꯒꯜꯁꯨ ꯑꯗꯨꯝ ꯂꯩꯕ
ꯎꯝ
ꯀꯜꯂꯛꯀꯅꯤ ꯚꯥꯏ ꯀꯟꯔꯛꯀꯅꯤ ꯅꯪꯒꯤ
ꯍꯦꯍꯦ ꯒꯤꯌꯥꯟ ꯇꯥꯗꯔꯦ ꯑꯩꯒꯤ ꯅꯥꯛ ꯈꯣꯡꯁꯦ ꯑꯉꯥꯡ ꯄꯣꯛꯄ ꯂꯣꯏꯔꯀꯥꯟꯗ ꯔꯥꯏꯠ ꯁꯥꯏꯠꯁꯦ ꯑꯗꯨꯝ ꯅꯥꯏꯌꯦ ꯀꯔꯤꯔꯥ ꯈꯪꯗ꯭ꯔꯦ
ꯑꯣ ꯅꯨꯄꯤ ꯑꯩꯈꯣꯏꯒꯤꯗꯤ ꯍꯣꯏꯅꯦ ꯐꯖꯅ ꯖꯣꯇꯣꯟ ꯇꯧꯔꯒ ꯇꯧꯒꯗꯧꯕꯅꯦ ꯅꯨꯄꯨꯗꯤ ꯉꯥꯡ ꯄꯣꯛꯄꯅꯤꯅꯀꯣ
ꯎꯝ
ꯍꯛꯆꯥꯡꯁꯦ ꯁꯦꯟꯗ꯭ꯔꯗꯤ
ꯎꯝ
ꯃꯩ ꯂꯥꯛꯄꯁꯦ ꯌꯥꯝ ꯅꯨꯡꯉꯥꯏꯈ꯭ꯔꯦꯗ
ꯎꯝ ꯅꯨꯡꯉꯥꯏ ꯅꯨꯡꯉꯥꯏ ꯅꯣꯏꯒꯤ ꯃꯤꯗꯤ ꯀꯟꯅꯁꯨ ꯂꯩꯇꯕ꯭ꯔꯣ
ꯏꯄꯨꯕꯣꯛ ꯑꯇꯣꯟꯕꯗꯣ ꯂꯩ ꯑꯩꯈꯣꯏꯅꯤ ꯂꯩꯔꯦ ꯉꯁꯤ ꯑꯩꯈꯣꯏ ꯅꯨꯄꯥ ꯒ ꯏꯄꯨꯄꯣꯛꯗꯣ ꯕꯖꯔ ꯆꯠꯀꯦ ꯍꯥꯏꯅ ꯆꯠꯈꯤꯕꯅꯤ
ꯇꯧꯅꯤꯡ ꯉꯥꯏꯔꯣ
ꯑꯩꯈꯣꯏꯒꯤ ꯒ꯭ꯌꯥꯁ ꯅꯍꯥꯟ ꯄꯨꯔꯛꯄꯗꯣ ꯔꯤꯖꯦꯛ ꯆꯠꯄ ꯌꯥꯗꯕ ꯑꯗꯨ ꯁꯤꯟꯒꯦ ꯍꯥꯏꯅ
ꯅꯣꯡꯃꯗꯤ ꯑꯩꯈꯣꯏꯁꯨ ꯄꯨꯟꯁꯤꯗ
ꯄꯨꯟꯁꯤ ꯄꯨꯟꯁꯤ ꯄꯨꯜꯂ ꯂꯣꯏꯔꯦ ꯀꯔꯤꯔꯣ
ꯑꯥ ꯅꯟ ꯅꯅꯦꯝꯕꯣꯛꯁꯨ ꯑꯗꯨ ꯁꯨ ꯇꯤꯟꯅꯕ ꯌꯥꯝ ꯅꯨꯡꯉꯥꯏꯒꯗꯧꯕ ꯃꯥꯜꯂꯦ
ꯅꯨꯡꯉꯥꯏ ꯅꯨꯡꯉꯥꯏ ꯇꯤꯟꯅꯕ ꯂꯥꯛꯑꯣ
ꯑꯥ ꯋꯥꯈꯜ ꯀꯩꯅꯣ ꯃꯥꯒꯤ ꯋꯥꯈꯜꯁꯨ ꯑꯉꯥꯡꯒꯤ ꯋꯥꯈꯜ ꯑꯗꯨꯝ ꯂꯩꯌꯦꯕ ꯑꯟꯇꯤꯗ ꯑ ꯑꯥ ꯏꯅꯦꯗ ꯁꯨꯝ ꯌꯦꯡꯕ ꯀꯥꯟꯗ
ꯍꯣꯏ ꯍꯣꯏ ꯌꯥꯝ ꯐꯕꯅꯤ
ꯑꯣ
ꯑꯩꯒꯤ ꯅꯨꯄꯥꯅ ꯃꯔꯛ ꯃꯔꯛ ꯕꯦꯔꯥ ꯀꯥꯕ ꯋꯥꯅꯤ
ꯌꯥꯝ ꯐꯕꯅꯤ ꯑꯍꯣꯏ ꯀꯣꯛ ꯆꯤꯛꯑꯦꯍꯦ ꯏꯪꯊꯝꯊꯥꯅ ꯂꯥꯡꯅ ꯄꯥꯝꯈ꯭ꯔꯦꯗ ꯍꯧꯖꯤꯛꯀꯥꯟꯁꯦ ꯑꯁ
ꯎꯝ
ꯑ ꯎꯝ ꯑ
ꯅꯣꯏꯒꯤ ꯃꯦꯆꯤꯟꯗꯣ
ꯑꯥꯎ
ꯅꯣꯏ ꯀꯩꯅꯣ ꯂꯩꯁꯥꯕꯤꯒꯤ ꯃꯦꯆꯤꯟꯗꯣ ꯑꯗꯨꯝ ꯁꯤꯖꯤꯟꯅꯕ꯭ꯔꯥ
ꯁꯤꯖꯤꯟꯅꯗꯦ
ꯑꯣ
ꯑꯩ ꯊꯧꯕꯁꯨ ꯍꯩꯇꯦꯕ
ꯑꯣ ꯑꯩ ꯄꯥꯃꯤꯀꯣ
ꯅꯪꯁꯨꯨ ꯃꯦꯆꯤꯟ ꯂꯩꯕ ꯅꯠꯇ꯭ꯔ
ꯑꯩꯒꯤ ꯃꯦꯆꯤꯟꯗꯣ ꯂꯩꯇ꯭ꯔꯦ ꯌꯣꯟꯈ꯭ꯔꯦ
ꯎꯝ ꯂꯩꯋꯦ ꯑꯗꯨꯝ ꯁꯤꯖꯤꯟꯅꯕ ꯍꯩꯇꯦꯕ ꯍꯩ ꯊꯧꯕꯗꯣ ꯌꯥꯝ ꯍꯩꯇꯦ ꯑꯗꯨ ꯏꯟꯇ꯭ꯔꯦꯁ ꯁꯨ ꯂꯩꯇꯕꯒꯤꯔ ꯍꯩꯇꯕ ꯑꯗꯨ
ꯎꯝ ꯕꯦꯔꯥꯗꯤ ꯂꯩꯇꯦꯀꯣ
ꯍꯣꯏ
ꯅꯣꯡꯃ ꯌꯦꯡꯒꯤꯅꯦ ꯑꯗꯣ ꯄꯥꯏꯕ ꯌꯥꯕ꯭ꯔꯥ ꯌꯥꯗꯕ꯭ꯔꯥ ꯆꯦꯛ ꯇꯧꯒꯦ
ꯎꯝ
ꯄꯤꯛꯇꯤ ꯄꯤꯛꯏꯀꯣ
ꯄꯤꯑꯦ ꯊꯥꯏꯅꯒꯤ ꯑꯣꯏꯕꯒꯤ ꯄꯥꯏꯕ ꯌꯥꯝ ꯅꯨꯡꯉꯥꯏ ꯍꯥꯏꯌꯦ ꯃꯤꯅ
ꯑꯣ ꯍꯣ ꯍꯣꯏ ꯑꯣꯏꯔꯝꯒꯅꯤ ꯑꯩꯒꯤꯗꯣ ꯑꯅꯧꯕ ꯂꯥꯛꯄꯅꯦꯕ ꯑꯅꯧ ꯆꯥꯎꯁꯨ ꯆꯥꯎ ꯆꯥꯎꯕꯀꯣ ꯑꯗꯣ ꯂꯨꯝ ꯂꯨꯝꯁꯨ ꯂꯨꯝꯃꯦ ꯅꯨꯄꯥ ꯅꯨꯄꯥ ꯑꯌꯥꯝꯕꯗꯤ ꯅꯨꯄꯥꯅ ꯌꯥꯝ ꯄꯥꯏꯒꯜꯂꯦ ꯍꯥꯏ ꯑꯩꯒꯤꯗꯣ ꯂꯨꯝꯕꯅꯤꯅ ꯋꯥꯡꯁꯨ ꯋꯥꯡꯉꯦ ꯅꯪꯒꯤꯗꯤ ꯁꯤꯖꯤꯟꯅꯕ ꯅꯨꯡꯉꯥꯏꯒꯅꯤ
ꯏꯆꯤꯛ ꯆꯤꯛ ꯏꯗ
ꯄꯨꯟꯁꯤꯁꯦ ꯁꯀꯣꯠ ꯄꯤꯔꯥ ꯒꯥꯔꯤꯗꯤ ꯆꯦꯟꯕ ꯃꯥꯜꯂꯦꯀꯣ
ꯑꯣ ꯑꯩꯁꯨ ꯆꯠꯅꯤꯡꯉꯥꯏꯒꯤ ꯂꯩꯕꯅꯤꯅꯦ ꯑꯩꯒꯤ ꯅꯨꯄꯥꯅ ꯆꯥꯍꯟꯗ
ꯕꯣꯜꯒ ꯌꯦꯡꯗꯔꯣ ꯅꯪꯗꯤ
ꯑꯥꯏ ꯌꯦꯡ ꯌꯦꯡꯗꯤ ꯌꯦꯡꯅꯤꯡꯕꯗꯤ ꯌꯦꯡꯅꯤꯡꯉꯦ ꯑꯗꯣ ꯃꯇꯝꯗꯣ ꯑꯈꯣꯏꯅ ꯌꯦꯡꯅꯤꯡꯕꯒꯤ ꯃꯠ ꯎꯝ ꯄꯨꯡꯗꯣ ꯍꯦꯜꯂꯦꯕ ꯃꯇꯝ ꯍꯦꯟꯕꯒꯤ
ꯎꯝ
ꯑꯗꯨ ꯃꯇꯝꯗ ꯍꯧꯒꯠꯂꯒ ꯑꯃꯨꯛ ꯌꯦꯡꯒꯗꯧꯕꯁꯤꯗꯤ ꯑꯩ ꯇꯨꯝꯅꯤꯡꯃꯟꯕꯒꯤ ꯑꯩꯒꯤ ꯅꯨꯄꯥꯗ ꯌꯦꯡꯉꯦ
ꯑꯩꯒꯤ ꯅꯨꯄꯥꯁꯨ ꯖꯣꯞ ꯀꯔꯥꯠ ꯆꯠꯈ꯭ꯔꯦ
ꯎꯝ ꯑꯩꯕꯨꯗꯤ ꯌꯦꯡꯁꯦ ꯍꯥꯏꯅ ꯀꯧꯗꯦ ꯑꯩꯗꯤ ꯌꯥꯝ ꯌꯦꯡꯅꯤꯡꯗꯕꯗꯣ ꯃꯥ ꯈꯪꯉꯦꯕ
ꯅꯪ ꯅꯨꯄꯥꯗꯣ ꯁ꯭ꯀꯨꯜ ꯍꯧꯔꯕꯣ
ꯃꯊꯪ ꯊꯥꯗ ꯍꯧꯒꯅꯤ ꯑꯣ ꯃꯊꯪ ꯅꯦꯛ ꯃꯊꯪꯒꯤ ꯍꯞꯇꯥꯗꯀꯣ
ꯃꯥ ꯂꯩꯕꯒꯤ ꯑꯩꯁꯨ ꯊꯕꯛ ꯀꯩꯅꯣ ꯂꯧ ꯆꯠꯄꯁꯨ ꯆꯥꯃꯤꯟꯅꯔꯒ ꯐꯕꯅꯤꯗ ꯃꯥ ꯁꯀꯨ꯭ꯜ ꯍꯥꯎꯈ꯭ꯔꯗꯤ ꯏꯊꯟꯇ ꯑꯣꯏꯔꯅꯤ
ꯅꯪꯁꯨ ꯃꯆꯥ ꯃꯁꯨꯗꯤ ꯐꯖꯟꯅ ꯁꯨꯋꯦꯗ ꯌꯨꯝ ꯃꯅꯥꯛꯇ ꯀꯣꯆꯠ ꯆꯠꯂꯒ
ꯀꯅꯥꯔꯥ
ꯅꯪꯗꯣ
ꯑꯁ ꯁꯨꯗꯦꯍꯦ
ꯑꯩ
ꯄꯤꯗꯤꯑꯦꯞ ꯊꯥꯕꯤꯀꯣ
ꯊꯥꯕꯤꯌꯦ ꯑꯗꯨꯝ ꯌꯦꯡꯉꯣ
ꯎꯝ
ꯌꯦ ꯌꯦꯡꯉꯒ ꯂꯩ ꯑꯩꯁꯨꯗꯨꯝ
ꯎꯝ ꯑꯦꯕꯣꯟꯒꯤꯗꯤ ꯅꯍꯥꯟ ꯑꯩ ꯁꯤꯖꯤꯟꯅꯌꯦ ꯑꯗꯨ ꯐ꯭ꯕꯗꯤ ꯐꯩꯌꯦ ꯑꯗꯨ ꯀ꯭ꯔꯤ ꯍꯥꯏꯁꯤꯔ ꯌꯥꯝꯅ ꯁꯤꯖꯤꯟꯅꯕ ꯅꯨꯡꯉꯥꯏꯇꯕꯒꯨꯝ ꯇꯧꯕꯀꯣ
ꯑꯣꯞꯇꯤꯃꯜꯁꯀꯤ ꯐꯦꯁ ꯋꯥꯁ ꯄꯥꯏꯕ ꯅꯨꯡꯉꯥꯏ ꯍꯥꯏꯌꯦ ꯑꯗꯨ ꯌꯦꯡꯉꯣ
ꯑꯣ ꯑꯣꯞꯇꯤꯃꯦꯜꯒꯤ ꯑꯩꯗꯣ ꯅꯍꯥꯟ ꯀꯩꯅꯣ ꯑꯁ ꯅꯍꯥꯟ ꯑꯦꯔꯣꯃꯥꯒꯤꯗꯣ ꯑꯩꯁꯨ ꯐꯦꯁ ꯋꯥꯁ ꯄꯥꯏꯌꯦ ꯄꯥꯏꯔꯒ ꯑꯩꯒꯤ ꯃꯥꯏꯗꯣ ꯀꯩꯅꯣ ꯄꯤꯝꯄꯜꯁꯨ ꯅꯠꯇꯕ ꯑꯗꯨꯝ ꯄꯤꯝꯄꯜꯁꯀꯤ ꯇꯥꯏꯞꯇ ꯂꯥꯛꯕꯀꯣ
ꯃꯅꯝ ꯀꯟ ꯃꯅꯝ ꯀꯟꯕꯒ ꯀꯌꯥ ꯄꯥꯏꯗꯦ ꯑꯩꯗꯤ
ꯎꯝ ꯑꯗꯣ ꯁꯤꯖꯤꯟꯅꯕ ꯅꯨꯡꯉꯥꯏꯇꯕꯒꯤ ꯑꯩ ꯕꯦꯁ ꯌꯥꯝ ꯐꯕꯗꯤ ꯑꯩ ꯑꯩꯒꯤ ꯆꯥꯅꯕ ꯍꯥꯏꯔꯗꯤ ꯀ꯭ꯂꯤꯟ ꯑꯦꯟ ꯀ꯭ꯂꯤꯌꯥꯔꯗꯣ ꯑꯗꯨꯝ ꯅꯨꯡꯉꯥꯏꯌꯦ ꯑꯩꯒꯤꯗꯤ ꯑꯗꯣ ꯑꯗꯨꯅ ꯑꯩ ꯀ꯭ꯂꯤꯟ ꯑꯦꯟ ꯀ꯭ꯂꯤꯌꯥꯔ ꯑꯃꯨꯛ ꯂꯩꯕꯅꯦꯕ ꯀꯩ ꯀꯌꯥ ꯏꯁꯤꯟꯁꯦꯜ ꯍꯥꯏꯕ꯭ꯔꯥ
ꯑꯣ
ꯀꯩꯅꯣ ꯑꯣꯔꯐꯂꯦꯝꯒꯤ ꯑꯗꯨꯁꯨ ꯅꯨꯡꯉꯥꯏꯕꯅꯤ ꯂꯣꯁꯟꯁꯨ ꯀ꯭ꯔꯤꯝꯁꯨ ꯊꯣꯛꯄꯗꯣ ꯏꯁꯦꯟꯁꯤꯌꯦꯜ ꯍꯥꯏꯕ꯭ꯔꯥ ꯅꯍꯥꯟ ꯅꯪ ꯏꯁꯇꯦꯇꯁꯇ ꯊꯥꯔꯝꯃꯤ ꯑꯩ ꯎꯏ
ꯎꯝ ꯑꯩꯁꯨ ꯑꯗꯨꯝ ꯌꯦꯡꯉꯦ ꯑꯗ ꯑꯣꯞꯇꯤꯃꯜꯁꯀꯤ ꯐꯦꯁ ꯋꯥꯁ ꯀꯣ ꯑꯦꯠ ꯍꯟꯗ꯭ꯔꯦꯗ ꯍꯦꯟꯅ ꯄꯤꯕ ꯄꯣꯠꯇꯣ
ꯎꯝ
ꯐꯣꯔ ꯍꯟꯗ꯭ꯔꯦꯗꯇ ꯂꯥꯛꯑꯦ
ꯑꯣ
ꯕꯣꯇꯥꯜꯁꯨ ꯋꯥꯟ ꯍꯟꯗ꯭ꯔꯦꯠ ꯁꯚꯦꯟꯇꯤ ꯐꯥꯏꯚ ꯑꯦꯝ ꯑꯦꯜꯅꯦ
ꯑꯣ
ꯑꯣ ꯑꯣ ꯇꯥꯕ꯭ꯔꯣ
ꯑ ꯍꯣꯏ ꯅꯪ ꯍꯧꯖꯤꯛ ꯊꯥꯔꯛꯄ ꯑꯣ ꯂꯤꯞꯁꯇꯤꯛ ꯔꯨꯕꯤ ꯔꯣꯃꯥꯟꯁ ꯕꯦꯔꯂꯤꯕꯨ ꯕ꯭ꯂꯥꯁ ꯍꯥꯏꯕ꯭ꯔꯥ ꯂꯤꯇꯜ ꯄꯣꯞ ꯍꯥꯏꯕ꯭ꯔꯥ ꯑꯣ ꯑꯁꯤꯒꯤ ꯃꯆꯨꯅꯦꯕꯀꯣ
ꯑꯥ
ꯎꯝ
ꯑꯩꯅ ꯔꯥꯎꯟ ꯇꯧꯕꯗꯨꯗꯤ ꯃꯤꯅ ꯂꯧ ꯄꯥꯝꯕ ꯄꯣꯠꯅꯦꯕꯀꯣ ꯑꯅꯤ ꯂꯦꯝꯃꯦꯕ ꯑꯗꯨ ꯑꯣꯏꯔꯁꯨ
ꯑꯣ ꯔꯥꯎꯟ ꯇꯧꯕꯗꯨꯅ ꯐꯖꯩꯗ
ꯑꯣ ꯌꯥ ꯑꯩꯒꯤꯗꯃꯛꯗꯤ ꯑꯗꯨ ꯐꯖꯕ ꯋꯥꯠꯂꯦ ꯃꯥ
ꯃꯤꯗꯜꯗꯣ ꯐꯖꯕꯔꯣ
ꯃꯤ ꯃꯤꯗꯥꯜꯗꯨꯁꯨ ꯐꯖꯩ ꯃꯥꯒꯤꯗꯤ ꯐꯤꯇꯥꯜ ꯐꯤꯠ ꯇꯜ ꯄꯣꯞꯇꯨꯅꯦꯕ ꯃꯥꯒꯤꯗꯣ ꯅꯪꯁꯦ ꯔꯨꯕꯤ ꯔꯣꯃꯥꯟꯁꯇꯨꯁꯨ ꯂꯧꯕ ꯌꯥꯏꯑꯦꯕ ꯑꯩꯁꯨ ꯑꯗꯨ ꯀꯂꯔꯗꯨ ꯄꯥꯝꯃꯦꯕ
ꯌꯦꯡꯁꯤꯀꯣ ꯃꯥ ꯂꯥꯎꯔꯒ ꯍꯣꯏ ꯃꯣꯏꯅꯤꯁꯦ ꯄꯤꯛꯆꯔꯗ ꯎꯠꯂꯤꯕꯒꯤ ꯃꯣꯏꯅ ꯇꯩꯕꯒꯤ ꯃꯆꯨꯗꯣ ꯑꯣꯏꯒꯗ꯭ꯔꯕ꯭ꯔꯥ ꯀꯣ
ꯂꯥꯛꯄ ꯀꯥꯟꯗ ꯌꯦꯟꯁꯤꯒꯣ
ꯎꯝ ꯎꯝ ꯍꯣꯏ
ꯎꯝ ꯎꯝ